ꯆꯥꯛꯆꯥꯥ꯭ꯔꯕꯨꯣ ꯆꯥꯛ ꯊꯣꯡ꯭ꯔꯕꯨꯧ
ꯣꯡ ꯊꯣꯡꯗꯦꯗ ꯉꯁꯥꯏꯗ ꯆꯥꯛ ꯂꯥꯝꯕꯅ ꯑꯩꯗꯣ ꯍ ꯀꯩꯅꯣ ꯆꯥꯛꯀꯨꯝꯕ ꯑꯆꯥꯄꯣꯠꯒꯨꯝꯕ ꯍꯣꯟꯗ ꯌꯣꯟꯅꯤꯗꯅ ꯑ ꯑꯗꯨꯗ ꯆꯪ ꯀꯥꯟꯗ ꯃꯣꯏꯗꯣ ꯃꯣꯏ ꯃꯤ ꯑꯇꯣꯞꯄꯅ ꯂꯩꯕꯤꯕꯗꯣ ꯂꯩꯅꯤꯡꯗ꯭ꯔꯦ ꯍꯥꯏꯔꯒ ꯃꯣꯏ ꯇꯣꯛꯄꯗꯣ ꯃꯣꯏꯗꯣ ꯀꯩꯅꯣꯝ ꯄꯤꯕ ꯌꯥꯝ ꯄꯩꯁꯥꯗꯣ ꯌꯥꯝ ꯅꯦꯝꯅ ꯄꯤꯕ ꯑꯗꯣ ꯑꯩꯗꯣ ꯂꯩꯌꯦꯒ ꯍꯧꯖꯤꯛ ꯆꯥꯔꯒ ꯇꯨꯝꯃ ꯂꯩꯕꯅ ꯗꯤ ꯑ ꯆꯅꯤ ꯄꯤꯕꯗꯣ ꯑ ꯑ ꯆꯥꯝꯃꯉꯥ ꯌꯧꯔꯝꯗꯥꯏꯗ ꯈꯤꯇꯪ ꯑꯣꯏꯕꯀꯣ ꯆꯥꯃꯉꯥꯁꯨ ꯌꯧꯗꯦꯕ ꯑꯗꯨꯗꯣ ꯆꯅꯤ ꯕꯗꯣ
ꯑꯥ
ꯑ ꯆꯥꯝꯃꯥ ꯌꯧꯅꯤꯉꯥꯏ ꯂꯨꯄꯥ ꯃꯉꯥꯒꯨꯝꯕ ꯑꯣꯏꯕ꯭ꯔꯥ ꯑꯣꯏꯔꯝꯒꯅꯦꯕꯀꯣ
ꯀꯅꯥꯔꯣ ꯑꯩꯈꯣꯏ ꯑꯩꯈꯣꯏ ꯖꯥꯠꯂꯣ
ꯅꯠꯇ ꯀꯩꯅꯣꯝ ꯀꯩꯅꯣꯝꯗ ꯌꯣꯟꯝꯕꯗꯣ ꯀꯣꯟꯗ ꯌꯣꯟꯕꯗꯣ ꯆꯥꯛꯒꯨꯝꯕ ꯑꯆꯥꯄꯒꯨꯝꯕ ꯌꯣꯟꯕ ꯂꯩꯗꯅ ꯇꯣꯉꯥꯟꯅ ꯑꯗꯨꯗ ꯃꯣꯏꯅ ꯂꯧꯅꯤꯡꯗ꯭ꯔꯦ ꯍꯥꯏꯗꯤ ꯑꯗꯨꯝ ꯍꯥꯟ ꯍꯥꯟꯅ ꯂꯧꯕꯗꯨꯅꯦꯕ ꯃꯣꯏꯗ ꯀꯩꯅꯣꯝ ꯊꯥꯕꯀꯣ ꯃꯣꯏꯗꯣ ꯀꯩꯅꯣꯝ ꯄꯨꯡ ꯄꯨꯡ ꯑꯣꯏꯗꯦꯗ ꯃꯤꯅꯤꯠ ꯀꯛꯑꯒ ꯊꯥꯏꯕꯀꯣ ꯑꯗꯒꯤ ꯑꯩꯅꯣ ꯑꯩꯅ ꯍꯛꯆꯥꯡꯒ ꯎꯕ ꯑꯗꯨꯒꯤꯗ ꯂꯩꯔꯕꯅꯤ ꯆꯥ ꯄꯜ ꯂꯣꯏꯔꯦ ꯍꯧꯖꯤꯛ ꯇꯨꯡꯅ ꯂꯩ
ꯌꯥꯏ ꯌꯥꯏ ꯅꯨꯡꯉꯥꯏꯔꯦꯅꯦ ꯅꯪꯁꯦ
ꯑꯩꯁꯨꯦ ꯑꯗꯨ ꯀꯩꯅꯣꯝ ꯑꯗꯨꯗꯨꯗꯤ ꯌꯥꯝ ꯆꯥꯅꯤꯡꯉꯒ ꯂꯩꯕꯅꯦꯕ ꯃꯣꯃꯣꯅꯦꯕ
ꯁꯦꯁ ꯍꯥꯎꯕ꯭ꯔꯣ ꯃꯣꯏꯒꯤ ꯃꯣꯃꯣꯕꯨ
ꯍꯧꯖꯤꯛ ꯆꯥꯕꯗꯨꯗꯤ ꯍꯥꯎꯋꯦ ꯂꯝꯕꯤ ꯃꯅꯥꯛꯇ ꯌꯣꯟꯕꯗꯨꯗꯤꯀꯣ ꯑ ꯌꯦꯟꯁꯥ ꯈꯤꯇꯪ ꯍꯥꯞꯄ ꯑꯗꯨꯒ ꯃꯅꯥ ꯃꯁꯤꯡ ꯃꯌꯥꯝ ꯍꯥꯞꯄꯒ ꯌꯦꯁ ꯈꯤꯇꯪ ꯁꯤꯡ ꯃꯅꯝ ꯃꯌꯥꯝꯗꯨꯒ ꯃꯣꯏꯒꯤꯁꯦ ꯑꯩꯈꯣꯏ ꯑꯩꯈꯣꯏꯔꯣꯝꯗꯒꯤ ꯂꯥꯛꯄ ꯃꯤꯅ ꯌꯣꯟꯕꯗꯤ ꯍꯥꯎꯋꯦꯀꯣ ꯃꯣꯏ ꯃꯌꯥꯡꯅ ꯁꯦꯝꯕꯗꯨꯗꯤ ꯌꯥꯝ ꯍꯥꯎꯕ ꯑꯣꯏꯗꯦ
ꯥꯎ ꯍꯥꯎꯕꯗ ꯂꯩꯔꯦ ꯆꯥꯛ ꯆꯥꯒꯗꯕꯅꯦ
ꯑꯩꯈꯣꯏ ꯔꯣꯝꯗꯒꯤ ꯌꯣꯟꯕꯗꯨꯗꯣ ꯑꯩꯈꯣꯏ ꯍꯥꯟꯅ ꯂꯩꯐꯝꯝꯕ ꯉꯥꯛꯇꯅꯦꯕ ꯑꯗꯨꯗꯤ ꯆꯥꯝꯃ ꯐꯪꯗ꯭ꯔꯦꯗ ꯑꯗꯨꯗꯤ ꯃꯣꯏꯒꯤꯗꯤ ꯌꯥꯝ ꯍꯥꯎꯕꯅꯦ ꯅꯨꯡꯊꯤꯟꯗꯪꯇꯪ ꯌꯣꯟꯕꯀꯣ
ꯅꯪꯒꯤꯗꯤ
ꯇꯌꯦꯡꯒ ꯂꯕꯅꯦ ꯂꯧꯏ ꯂꯩꯅꯤꯡꯉꯥꯏꯁꯨ ꯏꯨꯡ ꯀꯣꯏꯅ ꯍꯣꯠ ꯂꯩꯕꯅꯤꯃꯦ
ꯅꯪꯗꯤ ꯀꯩꯅꯣꯝꯗꯤ ꯂꯩꯕ꯭ꯔꯣ ꯃꯔꯣꯛꯀꯨꯝꯕ ꯌꯨꯝꯗꯒꯤ ꯊꯥꯔꯛꯄ ꯈꯣꯏꯗꯤ ꯂꯩꯕ꯭ꯔꯣ
ꯍꯣꯏ ꯅꯌꯦ
ꯑ ꯑꯗꯨꯕꯒꯦ ꯃꯥꯂꯦꯗ ꯉꯔꯤꯒꯨꯝꯕꯗꯤ
ꯑꯗꯨꯕꯨꯗꯤ ꯂꯩꯌꯦ ꯑꯗꯣ ꯈꯪꯃꯛꯦ ꯑꯩ ꯑꯩꯁꯨ ꯂꯩꯔꯤꯕꯀꯣ ꯅꯪ ꯄꯤꯔꯛꯄꯗꯣ ꯑꯃꯨꯛ ꯀꯩꯅꯣꯝ ꯊꯥꯎꯗ ꯍꯥꯞꯄꯒ ꯇꯧꯕꯗꯣ ꯈꯤꯇꯪ ꯈꯤꯇꯪ ꯆꯥꯕ ꯑꯗꯨꯒ ꯃꯣꯔꯣꯛꯗꯤ ꯅꯪꯕꯤꯔꯛꯄꯗꯨꯗꯤ ꯈꯤꯇꯪ ꯑꯩ ꯑꯗꯨꯝ ꯀꯩꯅꯣꯝ ꯇꯛꯄ ꯈꯥꯏꯔꯒꯀꯣ ꯀꯩꯅꯣꯝ ꯑꯣꯏꯔꯣ ꯊꯝꯕ ꯑꯗꯨꯒꯤ ꯅꯍꯥꯟꯗꯣ ꯏꯃꯥꯟꯅꯨꯕꯤ ꯃꯣꯏ ꯃꯣꯏ ꯎ ꯎꯝ ꯎꯝ ꯃꯔꯨꯞꯈꯣꯏ ꯎꯝ ꯆꯪꯂꯛꯀꯅꯤ ꯍꯥꯏꯕꯒꯤ ꯑꯩꯗꯣ ꯃꯣꯔꯣꯛ ꯇꯞꯄꯦꯕꯀꯣ ꯁꯣꯏꯕꯨꯝꯒ ꯃꯣꯔꯣꯛ ꯇꯞꯄ ꯑꯗꯣ ꯁꯣꯏꯕꯨꯝꯗꯤ ꯆꯥꯈ꯭ꯔꯦ ꯑꯗꯣ ꯃꯣꯔꯣꯛꯇꯤ ꯈꯔ ꯂꯩꯅꯤ
ꯁꯣꯏꯕꯨꯝꯗꯤ ꯂꯣꯏꯈ꯭ꯔꯦ
ꯅꯍꯥꯟ ꯂꯣꯏꯈꯣꯏ ꯁꯣꯟꯕꯝꯗꯤ ꯀꯩꯅꯣꯝ ꯇꯧꯕ ꯃꯇꯝꯗꯨꯅꯦꯃꯦ ꯑꯩ ꯑꯩ ꯇꯝꯕ ꯃꯇꯝꯗꯨꯗꯣ
ꯑꯣ ꯑꯣ ꯑꯣ ꯑꯣ
ꯥꯏꯗ ꯉ ꯀꯅꯤꯕ ꯀꯣ ꯃꯔꯣꯔꯣꯛꯇꯣ ꯁꯥꯕꯒꯤ ꯈꯤꯇꯪ ꯈꯤꯇꯪ ꯆꯕ ꯑꯁꯤꯗ ꯃꯔꯣꯛ ꯑꯁꯥꯡꯕ ꯑꯀꯪꯕ ꯂꯩꯗꯥꯏꯅꯦ ꯍ
ꯑꯥ ꯑꯣꯥ
ꯑꯗꯨꯗꯨꯁꯨ ꯑꯩ ꯂꯧꯔꯒ ꯑꯗꯨꯁꯨ ꯎ ꯊꯥꯎꯗ ꯇꯥꯎꯔꯒ ꯍꯥꯞꯄ ꯑꯗꯣ ꯑꯗꯨꯒꯤ ꯑꯗꯨꯁꯨ ꯆꯥ ꯑꯃꯁꯨ ꯆꯥ ꯑꯣꯏꯕꯒꯤ ꯂꯩꯅꯤ ꯑꯗꯨꯕꯨꯗꯤ
ꯑꯥ ꯑꯥ ꯑꯃ ꯂꯩꯕꯤꯔꯦ ꯀꯨꯏ ꯀꯨꯏꯅ ꯆꯥꯔꯝꯒꯅꯤꯗ
ꯍꯣꯏ ꯎꯝ ꯎ ꯉꯥꯔꯤꯒꯨꯝꯕꯁꯨ ꯆꯥꯕꯁꯦ ꯈꯪꯗꯦꯗ ꯈꯤꯇꯪ ꯍꯣꯡꯕꯅꯤꯅ ꯌꯥꯝ ꯍꯥꯞꯄꯁꯨ ꯍꯥꯎꯇ ꯀꯅ ꯈꯤꯇꯪ ꯈꯤꯇꯪ ꯇꯥꯕꯅꯤꯅ ꯁꯨꯔꯇꯤ ꯈꯨꯗꯤꯡꯁꯨ ꯆꯥꯗꯦ ꯑꯗꯨꯒꯤ ꯁꯤꯡꯖꯨꯒꯨꯝꯕ ꯆꯥꯗꯦ ꯈꯔ ꯌꯥꯝ ꯆꯥꯏꯑ
ꯍꯔꯒ ꯊꯥꯡꯖꯤꯡꯒꯨꯝꯕꯗꯤ ꯑꯥꯗ ꯂꯩꯕ꯭ꯔꯣ ꯊꯣꯛꯄ꯭ꯔꯣ
ꯂꯩꯔꯝꯒꯅꯤ ꯆꯪꯗꯅꯕ ꯀꯨꯏꯔꯦ ꯑꯩꯈꯣꯏꯔꯣꯝꯒꯤ ꯗꯨꯀꯥꯟꯒꯨꯝꯕꯗꯣ
ꯑꯣ ꯍꯟꯗꯛ ꯊꯥꯡꯖꯤꯡ ꯃꯇꯝꯅꯤꯅꯦ ꯂꯕ ꯇꯁꯑꯣ
ꯑꯣ ꯝ ꯌꯥꯝ ꯄꯥꯝꯕ ꯑꯣꯏꯗꯅ ꯌꯣꯡꯆꯥꯡ ꯃꯇꯝꯗꯗꯤ ꯍꯣꯏ ꯌꯦꯟꯁꯥꯡꯗꯤ ꯄꯥꯝꯃꯦ ꯂꯧꯕ ꯆꯠꯃꯦꯩ ꯑꯗꯣ ꯑꯣ ꯑꯣꯛꯇ ꯍꯧꯖ ꯑꯣꯪꯛꯇ ꯀꯦꯖꯤꯗ ꯀꯌꯥ ꯑꯣꯏꯕ꯭ꯔꯥ
ꯁꯤꯗꯤ ꯀꯦꯖꯤꯗ ꯐꯥꯏꯚ ꯍꯟꯗ꯭ꯔꯦꯠ
ꯎꯁ ꯑꯁꯤ ꯆꯍꯨꯝ ꯌꯥꯡꯈꯩꯅꯦ ꯁꯤꯗ ꯀꯦꯖꯤꯗ
ꯑꯣ ꯍꯥꯥꯎ ꯍꯥꯎꯔꯝꯃꯣꯏ
ꯑꯣꯁꯥ ꯍꯅꯤ
ꯍꯥꯎꯔꯝꯃꯣꯏ ꯑꯥꯗꯤ ꯑꯣꯛꯇꯤ
ꯈꯪꯗꯦ ꯃꯣꯏꯗꯣ ꯑꯣ ꯀꯩꯅꯣꯝꯗꯣ ꯑꯣ ꯀꯩꯅꯣꯝ ꯇꯣꯡꯕꯣ ꯃꯇꯧꯅꯤ ꯂꯧꯅꯤꯡꯉꯗꯤ ꯃꯇꯧ ꯌꯥꯝ ꯄꯤꯌꯦ ꯃꯥꯒꯤ ꯀꯩꯅꯣꯝꯗꯣ ꯀꯦꯁꯣꯜꯗꯤ ꯃꯌꯥꯝ ꯄꯥꯝꯗꯦ ꯍꯥꯏꯔꯤ ꯀꯩꯅꯣꯝ ꯇꯧꯋꯦꯕꯀꯣ ꯑꯣ ꯑꯩꯁꯨ ꯂꯩꯕ ꯑꯗꯨ ꯃꯐꯝꯗ ꯑ ꯃꯔꯛꯇꯪꯅꯤ ꯂꯩꯕ ꯑ ꯆꯍꯤ ꯊꯥ ꯃꯔꯤ ꯃꯉꯥ ꯌꯧꯁꯤꯜꯂꯛꯄꯁꯤꯗ ꯃꯐꯝ ꯈꯪꯗꯕꯅꯤ ꯅꯍꯥꯟ ꯌꯨꯝ ꯏꯃꯥꯟꯅꯕꯤꯃ ꯏ ꯏꯕꯥꯅꯤ ꯄꯨꯟꯅ ꯂꯩꯁꯦ ꯍꯥꯏꯔꯒ ꯀꯥꯊꯤꯕ ꯆꯠꯄ ꯅꯨꯃꯤꯠꯇꯨ ꯎꯔꯤꯅꯤꯅꯤ
ꯑꯣ
ꯎꯝ ꯑ ꯅꯨꯡꯇꯤ ꯈꯨꯗꯤꯡꯒꯤ ꯑꯗꯣꯝ ꯃꯅꯥꯛꯇ ꯆꯠ ꯆꯠ ꯆꯠꯄ ꯌꯥꯝꯐꯥꯎ ꯎꯗꯕ ꯑꯗꯨꯔꯣꯝꯗ ꯆꯠꯇꯕ ꯑꯩꯈꯣꯏꯅ ꯑꯗꯨꯒꯤ
ꯑꯆꯥ ꯑꯆꯥ ꯑ
ꯑꯇꯣꯞꯄ ꯔꯣꯝꯗꯗꯤ ꯌꯦꯟꯒꯨꯝꯕ ꯉꯥꯒꯨꯝꯕ ꯀꯅꯣ ꯑ ꯏꯔꯣꯏ ꯅꯠꯇ꯭ꯔ ꯀꯩꯅꯣ ꯍꯥꯃꯦꯡꯒꯨꯝꯕꯗꯤ ꯌꯣꯜꯂꯤꯀꯣ ꯑꯗꯣ ꯑꯣ ꯌꯣꯗꯤ ꯍꯣꯏ ꯍꯥꯃꯦꯡ ꯆꯥꯏꯌꯦ ꯀꯦꯖꯤꯗ ꯀꯩꯅꯣꯝꯅꯦ ꯎꯝ ꯆꯇ꯭ꯔꯨ
ꯑꯁ ꯇꯪꯈꯥꯏꯒꯨꯝꯕ ꯂꯧꯔꯒ ꯆꯥꯎꯅꯦ
ꯑꯁꯃꯤ ꯅꯍꯥꯟ ꯆꯥꯗꯦꯕꯀꯣ ꯑꯩꯇꯣꯝꯇ ꯑꯣꯏꯕꯅ ꯁꯥ ꯉꯥꯁꯨ ꯀꯩꯅꯣꯝ ꯑꯣꯏꯗꯒꯤ ꯌꯥꯝ ꯀꯩꯅꯣꯝ ꯇꯧꯗꯒꯤ ꯁꯥꯒꯨꯝꯕ ꯆꯠꯅꯤꯡꯉꯗꯤ ꯎꯝ ꯌꯦꯟ ꯑꯣꯏꯅ ꯂꯩꯔꯦ ꯑꯗꯨꯃꯥꯏ ꯇꯧꯋꯦ
ꯃꯌꯦꯡ ꯆꯥꯔꯗꯤ ꯀꯔꯤ ꯀꯔꯤꯅꯣ ꯅꯥꯕꯁꯨ ꯂꯣꯏꯅ ꯐꯩ ꯍꯥꯏ
ꯎꯝ ꯊꯪꯗꯦꯗ
ꯍꯃꯦ ꯆꯥꯗꯤꯉ ꯂꯀꯦꯗꯤ ꯃꯦ ꯎꯗ ꯍꯥꯃꯦꯡꯥꯁꯨ ꯆꯥꯕ ꯐꯪꯗꯕꯁꯨ ꯂꯩꯔꯝꯒꯅꯤ ꯁꯤ ꯑꯃꯍꯦꯛ ꯄꯨꯟꯁꯤꯗ ꯑꯍꯥꯟꯕ ꯑꯣꯏꯕ ꯌꯥꯝ ꯍꯔꯥꯎꯔꯒ ꯂꯩꯕꯅꯦ ꯑꯥꯗ ꯆꯥꯕ ꯐꯪꯕꯒꯤ ꯎꯝ
ꯅꯅꯦ
ꯑꯗꯨꯗꯒꯤ ꯂꯥꯛꯂꯀꯥꯟꯗ ꯍꯥꯃꯦꯡ ꯑꯃ ꯍꯜꯂꯀꯥꯟꯗ ꯍꯥꯃꯦꯡ ꯑꯃ ꯋꯥꯔꯤ ꯑꯣꯏꯅꯀꯣ ꯐꯦꯔꯤꯇꯦꯜꯁ ꯐꯦꯔꯤꯇꯦꯜꯁꯀꯤ ꯋꯥꯔꯤꯒꯨꯝꯗ ꯂꯤꯔꯒ ꯂꯩꯕꯅꯦ
ꯍꯥꯎꯋꯦ ꯍꯥꯏꯕ꯭ꯔꯣ
ꯍꯥꯎꯋꯦ ꯍꯥꯏ ꯑꯗꯨꯒ ꯃꯥꯅ ꯈ꯭ꯋꯥꯏꯗꯒꯤ ꯄꯥꯝꯕ ꯍꯣꯏ ꯁꯥ ꯑꯃ ꯂꯩꯌꯦ ꯄꯥꯥꯟ ꯅꯍꯂꯥꯛꯄ ꯍꯨꯏ ꯍꯥꯏꯔꯒꯀꯣ ꯑꯗꯤꯁꯨ ꯃꯣꯏ ꯂꯗꯁꯨ ꯀꯧꯔꯣꯏꯅꯦ ꯂꯣꯟ ꯑꯇꯣꯄꯗꯈꯨꯗ ꯑꯈꯣꯏꯗ ꯑꯦꯁ ꯊꯤꯔꯒ ꯑꯗꯨꯉꯅꯦ
ꯎꯝ
ꯑ ꯑꯗꯨꯗ ꯃꯥ ꯆꯠꯄ ꯉꯝꯒꯗ꯭ꯔꯥ ꯉꯝꯔꯣꯏꯗ꯭ꯔꯁꯨ ꯈꯪꯗꯦ ꯁꯥ ꯀꯥꯞꯄ ꯆꯠꯅꯤꯡꯉꯦ ꯍꯥꯏꯕ ꯍꯧꯔꯅꯤ
ꯑ ꯑ ꯑ ꯑ
ꯍꯥꯃꯦꯡ ꯃꯀꯣꯛ ꯀꯥꯏꯕꯗꯣ
ꯑꯥ
ꯃꯈꯣꯡ ꯅꯨꯡꯃꯥꯏꯅ ꯀꯥꯔꯗ ꯊꯨꯗꯦꯛꯄ ꯃꯇꯝꯗ ꯄꯨꯕ ꯆꯠꯄ ꯃꯇꯝꯁꯨ ꯌꯧꯁꯨ ꯉꯝꯁꯨ ꯉꯝꯗ꯭ꯔꯒ ꯑꯍꯤꯡꯗ ꯁꯥ ꯀꯥꯞꯄ ꯆꯠꯅꯤꯡꯉꯤ ꯍꯥꯏꯕꯗꯤ ꯇꯨꯝꯅꯤꯡꯒꯁꯤꯗꯤ ꯑꯩꯅ ꯇꯨꯃꯤꯟꯗ ꯑꯗꯨ ꯆꯠꯂꯗꯤ ꯃꯇꯨꯡꯨ ꯏꯟꯅ ꯏꯅꯥꯎꯅꯨꯄꯥꯒ ꯒꯥꯔꯤꯗ ꯇꯨꯝꯃꯒ ꯂꯩꯌ ꯑꯣꯏꯅ ꯍꯥꯏꯕ
ꯎꯝ ꯍꯝ
ꯑ
ꯀꯔꯤꯗ ꯇꯨꯝ ꯆꯄꯒ ꯆꯃꯅꯦ ꯁꯀꯥ ꯄꯇ꯭ꯔ
ꯅꯂꯤ ꯃꯁꯤꯁꯤꯕꯤꯀ ꯃꯆꯤꯟꯗꯤ ꯌꯥꯝ ꯐꯕ ꯑꯣ ꯎꯝ
ꯉꯥꯜꯂ ꯀꯥꯟꯗꯁꯨ ꯆꯤꯡꯗ ꯀꯥꯕꯗꯤ ꯉꯟꯊꯨꯕ ꯀꯩꯅꯣꯝ ꯇꯧꯒꯅꯤꯗꯅ ꯑꯗꯨ ꯅꯨꯡꯗꯥꯡꯗ ꯑꯣꯏꯔꯦ ꯂꯝꯕꯤꯗ ꯆꯠꯂꯣꯏ ꯎ ꯄꯥꯕꯤ ꯅꯠꯆꯒꯅꯤ ꯁꯣꯏꯔꯣꯏ
ꯑꯗꯤ ꯃꯥꯒꯤꯗꯃꯛ ꯄꯥꯈꯠꯄ ꯊꯥꯏꯅ ꯃꯥ ꯑꯉꯥꯡ ꯑꯣꯏꯔꯤ ꯈꯤꯇꯪ ꯑꯉꯥꯡ ꯑꯣꯏꯔꯤꯒꯩ ꯑꯇ ꯃꯣꯏꯒꯤ ꯑꯍꯟꯁꯤꯡꯅ ꯄꯨꯏ ꯍꯥꯏ ꯏꯃꯕꯨ ꯁꯥ ꯀꯥꯞꯄ ꯆꯠꯅꯤꯡꯉꯥꯏ
ꯑꯣ
ꯇꯨꯝꯂꯒ ꯍꯧꯣꯠꯂꯀꯥꯟꯗ ꯁꯥ ꯍꯥꯠꯂꯒ ꯄꯨꯔꯛꯑꯦ ꯍꯥꯏ
ꯊ
ꯋꯥ ꯆꯥꯔꯒ ꯑꯗꯨꯝ ꯍꯜꯂꯦ ꯍꯥꯏ ꯏꯁꯤꯡꯁꯨ ꯏꯁꯤꯡ ꯃꯥꯕꯨꯀꯣ ꯁꯥ ꯁꯟꯅꯅꯨꯡꯉꯥꯏ ꯏꯁꯤꯡ ꯆꯣꯛꯄ ꯆꯠꯂꯣ ꯍꯥꯏꯔꯒ ꯏꯁꯤꯡ ꯆꯣꯛꯄ ꯆꯠꯄꯅꯤ ꯍꯥꯏ ꯍꯜꯂꯛꯂꯀꯥꯟꯗ ꯁꯥꯗ ꯂꯣꯏꯅ ꯂꯣꯏꯔꯕ ꯕꯤꯍꯔ
ꯎꯝ
ꯂꯧꯣꯛꯅꯤꯡꯒꯨꯁꯤꯗꯤ ꯍꯣꯏ ꯑꯍꯟꯈꯣꯏꯅ ꯁꯠ ꯁꯠꯇꯧꯕ ꯍꯥꯏꯩꯕ ꯑꯗꯣ ꯃꯥꯗꯤ ꯑꯉꯥꯡꯅꯦ ꯃꯥꯕꯨ ꯅꯝ ꯐꯨꯗ ꯄꯨꯕꯅꯦ ꯍꯥꯏ ꯑꯗꯩ ꯃꯥꯗꯤ ꯆꯥꯔꯒꯨꯝꯕ ꯆꯥꯔꯒ ꯇꯛꯑꯣꯏ ꯍꯥꯏ ꯑꯗꯨ ꯉꯥꯕꯨꯗꯤ ꯐꯥꯕ ꯍꯩ ꯉꯥ ꯈꯔ ꯈꯔꯕꯨꯗꯤ ꯐꯕ ꯍꯩ ꯉꯥꯕꯨꯗꯤ ꯈꯠꯇ ꯂ ꯂꯩ ꯂꯩ ꯉ ꯐꯥꯅꯤ ꯗꯤ ꯄꯥꯏ ꯂꯩꯗ꯭ꯔꯔꯤꯁꯤꯅꯣ ꯐꯣꯟꯅꯒꯅꯤ ꯇ ꯂꯩꯗꯤ ꯂꯩ ꯃꯥꯒꯤ ꯐꯣꯟꯣꯟ ꯆꯨ ꯀꯣ ꯀꯔꯤꯁꯨ ꯊꯣꯛꯂꯣꯏ ꯍꯣꯏ ꯆꯣꯞꯄ ꯉꯥꯛꯇ ꯊꯣꯛꯀꯅꯤ ꯑꯩꯅ ꯌꯦꯡꯅꯤꯡꯗꯕꯁꯤꯅ
ꯗ
ꯂꯥꯛꯑꯣ ꯂꯥꯛꯑꯣ ꯌꯦꯡꯁꯦ ꯌꯦꯡꯁꯦ ꯍꯥꯏꯈꯤꯅꯦꯕ ꯑꯩꯒꯤ ꯇꯨꯝꯕ ꯂꯥꯛꯑꯣ ꯍꯥꯏꯅꯦꯕ ꯀꯗꯤ ꯎꯒꯅꯤ ꯈꯣꯣꯏ ꯆꯄ ꯀ ꯎꯒꯅꯤ
ꯑꯁ ꯑꯩꯗꯤ ꯍꯟꯗꯛ ꯆꯪꯉꯗꯤꯦ ꯀꯩꯅꯣ ꯃꯣꯏꯅ ꯋꯥꯔꯤ ꯁꯦꯝꯕꯗꯣ
ꯑꯥ
ꯋꯥꯔꯤ ꯁꯦꯝꯕ ꯑꯃ ꯂꯩꯗꯅ ꯀꯩꯅꯣꯝꯒꯤ ꯑꯗꯨꯇꯪ ꯌꯦꯡꯅ ꯂꯩꯕꯅꯦ ꯍꯟꯗꯛꯁꯦ ꯑꯗꯨ ꯅꯠꯇ꯭ꯔꯗꯤ ꯑꯇꯣꯞꯄ ꯌꯦꯡꯗ꯭ꯔꯦ
ꯑꯥ
ꯋꯥꯔꯤꯗ ꯅꯨꯡꯉꯥꯏꯅ ꯁꯠ ꯁꯠ ꯇꯧꯔꯒ ꯑꯃꯨꯛ ꯂꯣꯏꯊꯣꯛꯄ ꯇꯧꯕꯗꯣ
ꯑ
ꯁꯦꯝꯕꯤꯕꯗꯨ ꯑꯗꯨꯒꯤꯠ ꯑꯃꯅꯤꯅꯦ ꯑꯗꯨꯗꯣ
ꯅꯦ ꯉꯁꯤ ꯈꯨꯈ꯭ꯔꯨꯜꯗ ꯅꯨꯄꯤ ꯑꯃ ꯊꯧꯔꯤ ꯌꯥꯜꯂꯒ ꯁꯤꯔꯝꯃꯦ ꯍꯥꯏꯕꯗꯨ ꯎꯕ꯭ꯔꯥ ꯑ ꯅ꯭ꯌꯨꯁꯇ ꯏ ꯄꯥꯎꯗ
ꯎ ꯗꯦ ꯍꯔꯦ ꯆꯥꯁꯦ ꯑ ꯑꯗꯨ ꯋꯥꯔꯤꯔꯤꯗꯨ
ꯑ ꯀꯕꯒꯤꯔꯣ
ꯀꯃꯤꯔꯣ ꯇꯔ
ꯀꯒꯅꯣ ꯀꯒꯅꯣ
ꯎꯝ
ꯐꯣꯟꯅ ꯎꯕ꯭ꯔꯥ ꯍꯥꯏꯕꯅꯤꯅ
ꯈꯪꯗꯦ ꯑꯩꯗꯣ ꯌꯦꯡꯗꯦ ꯉꯁꯥꯏ ꯍ ꯈꯪꯗꯦꯗ ꯃꯌꯥꯗꯤ ꯊꯔꯛꯑꯦ ꯀꯩꯀꯩꯩꯅꯣ ꯌꯥꯝ ꯂꯥꯡꯉꯝꯃꯦ ꯑꯗꯨ ꯌꯦꯡꯍꯧꯗꯦꯕꯀꯣ ꯀꯩꯅ ꯀꯣꯗ ꯍꯥꯏꯒ
ꯆꯥꯛ ꯉꯁꯤꯗꯤ ꯊꯣꯡꯒꯗꯧ ꯃꯥꯟꯗ꯭ꯔꯦ ꯑꯗꯨꯗꯤ ꯅꯪ
ꯍꯣꯔꯦꯟ ꯂꯥꯃꯤꯗꯤ ꯀꯩ ꯀꯩꯅꯣ ꯑꯣꯏꯅ ꯊꯣꯡꯈ꯭ꯔꯁꯤꯔꯥ ꯈꯜꯂꯒ ꯂꯩꯕꯅꯤꯃ ꯍꯧꯖꯤꯛꯇꯤ ꯆꯥꯅꯤꯡꯗ꯭ꯔꯦꯕꯀꯣ ꯉꯟꯅ ꯇꯨꯝꯃꯒ ꯉꯅꯥ ꯍꯒꯑꯂꯒ ꯆꯏꯗꯣ ꯇꯧ ꯇꯧꯔꯨꯁꯤꯔꯥ ꯍꯥꯏꯅ ꯈꯜꯂꯤꯅꯦ
ꯑꯩꯅ ꯆꯤꯛ ꯆꯤꯗ ꯆꯤꯛ ꯆꯨꯏꯗ ꯌꯦꯡꯁꯤꯔꯣ ꯄꯨꯡ ꯃꯔꯤ ꯃꯈꯥ ꯑꯗꯨꯗꯅꯦ ꯍꯥꯏꯕ ꯌꯦꯡꯅꯤꯡꯗꯦ ꯍꯥꯏ
ꯏꯉꯅ ꯑꯗꯨꯣꯅ ꯄ ꯑꯗꯨꯅ
ꯆ ꯆ
ꯎꯝ
ꯁꯨ ꯅꯠꯇꯦ ꯃꯥ ꯃꯅꯦ
ꯆꯤ ꯆꯤꯛ ꯎꯝ